ꯑ ꯎꯝ ꯇꯥꯏꯌꯦ
ꯀꯩ ꯇꯧꯔꯥ ꯂꯩꯕ꯭ꯔꯥ ꯍꯧꯖꯤꯛꯇꯤ
ꯍꯨꯖꯤꯛꯅ ꯑꯆꯥꯄꯣꯠ ꯆꯥꯔꯒ ꯑꯃꯨꯛ
ꯍꯣꯏ ꯑꯣ ꯀꯔꯤ ꯀꯔꯤ ꯑꯆꯥꯄꯣꯠ ꯆꯥꯕ꯭ꯔꯥ ꯅꯣꯏꯗꯤ
ꯑꯁ ꯌꯥꯝ ꯑꯍꯥꯎ ꯑꯍꯥꯎꯕ ꯆꯥꯥꯏꯑꯦꯗ ꯃꯃꯤꯡ ꯈꯪꯗꯦꯕꯥ
ꯉꯁꯤ ꯅꯣꯏꯗ ꯀꯣꯏꯔꯛꯀꯦ ꯇꯧꯔꯒ ꯊꯋꯥꯛ ꯆꯤꯠꯃꯟꯗꯅ ꯅꯪꯗ꯭ꯔꯦꯅꯦ
ꯏꯁ ꯀꯔꯤ ꯊꯕꯛ ꯇꯧꯕꯅꯣ
ꯑꯩ ꯀꯩꯅꯣ ꯑꯣꯐꯤꯁꯇ ꯊꯕꯛ ꯇꯧꯑꯦꯕ ꯑꯗꯨ ꯑꯣꯐꯤꯁ ꯈꯣꯏ ꯉꯁꯤ ꯃꯤꯇꯤꯡ ꯂꯩꯒꯅꯤ ꯍꯥꯏꯅ ꯍꯥꯏꯔꯛꯄ ꯑꯩꯉꯣꯟꯗ
ꯑꯣ
ꯑꯗꯣ ꯃꯣꯏꯒꯤ ꯃꯣꯏ ꯉꯁꯤꯗꯤ ꯆꯥꯛ ꯏꯟꯁꯥꯡꯁꯨ ꯇꯧꯅꯤ ꯍꯥꯏꯅ ꯍꯥꯏꯕꯀꯣ
ꯑꯣ
ꯑꯗꯨꯒꯤ ꯆꯥꯛ ꯑ ꯆꯥꯛ ꯏꯟꯁꯥꯡꯁꯨ ꯆꯥꯅꯤ ꯑꯗꯨꯗ ꯂꯥꯛꯑꯣ ꯍꯥꯏꯅ ꯑꯗꯨꯗ ꯆꯠ ꯆꯠꯇꯕ ꯌꯥꯗꯕ
ꯑꯣ ꯑꯃꯨꯛ ꯍꯜꯂꯛꯈ꯭ꯔꯕ꯭ꯔꯣ ꯍꯧꯖꯤꯛꯇꯤ
ꯑꯥ ꯑꯃꯨꯛ ꯍꯜꯂꯛꯈ꯭ꯔꯦ ꯑꯥ ꯑꯗꯨ ꯑꯃꯨꯛ ꯆꯇꯤ ꯆꯠꯀꯦ ꯇꯧꯕꯅꯦ
ꯅꯥꯅꯥꯎ ꯅꯨꯄꯥꯁꯨ ꯌꯥꯏꯍꯦ
ꯑꯩꯍꯦ ꯃꯈꯣꯏ ꯌꯥꯝ ꯀꯜꯂꯦ ꯃꯈꯣꯟ ꯌꯥꯝ ꯀꯟꯕꯅꯦ ꯃꯣꯏ ꯑꯣꯐꯤꯁꯀꯤ ꯃꯤꯅꯤꯅꯦ ꯀꯔꯤꯅꯣ
ꯄ꯭ꯔꯥꯃꯣ ꯄ꯭ꯔꯥꯃꯣꯁꯟ ꯄꯤꯒꯗꯕꯅꯤꯅꯀꯣ
ꯅꯪꯕꯨꯁꯨ ꯄꯤꯕ ꯌꯥꯏ ꯍꯦ ꯍꯦ ꯍꯦ
ꯅꯣꯏꯅꯥ ꯑꯗꯨꯗ ꯅꯣꯏꯅ ꯑꯩꯈꯣꯏꯕꯨ ꯄꯤꯖꯒꯅꯤ ꯑꯗꯨꯝ ꯀꯣꯆꯤ
ꯅꯪ ꯅꯪꯁꯨ ꯅꯪꯁꯨ ꯐꯪꯕ ꯌꯥꯔꯦꯅꯥ ꯍꯧꯖꯤꯛꯇꯤ ꯅꯪꯒ ꯑꯩ ꯈꯦꯠꯅꯗ꯭ꯔꯦꯅ
ꯄ꯭ꯔꯃꯣꯁꯟꯗꯤ ꯅꯪꯅ ꯋꯥꯡꯉꯦꯗꯥ
ꯑꯁ ꯋꯥꯡꯗꯦꯗ
ꯅꯪ ꯅꯣꯏꯗꯤ ꯈꯏꯌꯥꯁꯦ ꯀꯔꯤ ꯀꯔꯤ ꯊꯣꯛꯑ ꯂꯩꯕ꯭ꯔꯥ ꯀꯔꯤ ꯀꯔꯤꯅꯣ ꯈꯪꯉꯦ ꯑꯩꯈꯣꯏꯗꯤ ꯁꯨꯃꯥꯏꯅ ꯋꯥ ꯈꯔ ꯉꯥꯡꯕ ꯈꯛꯇꯅꯤꯅ ꯑꯩꯈꯣꯏꯒꯤ ꯑꯣꯐꯤꯁꯇ ꯉꯁꯤ ꯆꯥꯛ ꯏꯟꯁꯥꯡ
ꯃꯃꯥ ꯃꯄꯥꯕꯨꯡ ꯕꯣꯂꯤꯝ ꯈꯤꯇꯪ ꯀꯤꯅꯣ ꯇꯧꯔꯂꯣꯢ ꯌꯣ ꯍꯤꯍꯤ
ꯌꯥꯝ ꯇꯥꯕ꯭ꯔꯥ
ꯐꯒꯤ ꯇꯧꯅꯤꯗ ꯌꯥꯏ ꯇꯥꯔꯁꯨ ꯌꯥꯏꯗ
ꯑꯗꯨꯝ ꯆꯥꯢꯗꯤ ꯆꯥꯢꯔꯤ ꯑꯗꯨꯝ ꯆꯠꯄ ꯂꯥꯛꯄ ꯇꯧꯔ ꯂꯩꯕ ꯅꯥꯠꯇꯔꯣ ꯑꯉꯥꯡꯗꯣ
ꯑꯣ ꯊꯋꯩ ꯊꯋꯩ ꯌꯥꯎꯃꯟꯕꯒꯤꯀꯣ
ꯌꯥꯗꯦꯅꯦ ꯑꯩ ꯑꯗꯨꯝ ꯍꯥꯏꯗꯤ ꯍꯥꯏꯕꯅꯤꯕꯀꯣ ꯇꯝ ꯇꯝꯅ ꯇꯧꯁꯦ ꯅꯦ ꯍꯥꯏꯅ
ꯃꯥ ꯃꯥ ꯃꯁꯥꯒꯤ ꯑꯣꯏ ꯃꯁꯥꯅ ꯑꯗꯨꯝ ꯃꯆꯥ ꯑꯗꯨꯝ ꯇꯧꯕꯤ ꯑꯣꯏꯔꯝꯅꯤ ꯍꯥꯢꯅꯈ꯭ꯔꯕꯒꯤꯀꯣ
ꯍꯣꯏ ꯈꯔ ꯇꯞꯅ ꯉꯥꯡ ꯍꯥꯏꯕꯖꯨ ꯌꯥꯗꯣꯏꯅꯦ ꯉꯥꯛ ꯑꯩꯗꯤ ꯑꯗꯨꯒꯨꯝꯕ ꯃꯤꯕꯣ ꯅꯪꯒꯤ ꯀꯩꯅꯣꯗꯣ ꯍꯜꯂꯛꯈ꯭ꯔꯕꯣ ꯅꯣꯏꯒꯤ ꯍꯦꯔꯣꯗꯣ ꯅꯪ ꯑꯃ꯭ꯔꯥ ꯑꯃ꯭ꯔꯥꯗꯤ ꯌꯦꯡꯉꯣꯅꯦ ꯑꯈꯣꯏ ꯋꯥꯥꯀꯤꯡ ꯆꯠꯒꯗꯕꯅꯦ ꯃꯥꯒ
ꯃꯥ ꯂꯩꯇꯦꯅꯦ
ꯑꯣ ꯂꯩꯗꯦ
ꯍꯣꯏ
ꯑꯣꯢ ꯀꯔꯥꯏ ꯆꯈ꯭ꯔꯖꯔꯣ
ꯂꯥꯛ ꯂꯥꯛꯇ꯭ꯔꯤꯕ ꯉꯁꯥꯏ ꯆꯠꯊꯣꯛꯄꯗꯣ ꯂꯛ ꯀ꯭ꯔꯤ ꯍꯣꯏ
ꯑꯃꯗꯨꯗꯤ ꯂꯩꯕ꯭ꯔꯥ
ꯑꯃꯗꯤ ꯂꯩꯌꯦ
ꯀꯩ ꯇꯧꯔ ꯂꯩꯕ꯭ꯔꯥ ꯃꯥꯗꯤ
ꯃꯥꯁꯨ ꯇꯨꯝꯔꯒ ꯍꯨꯖꯤꯛꯅ ꯍꯧꯒꯠꯄꯅꯦ
ꯅꯨꯡꯊꯤꯟ ꯅꯨꯡꯗꯥꯡꯗꯣ ꯇꯨꯝꯗꯕꯖꯥꯔꯥ
ꯇꯨꯝꯕꯅꯤ ꯈꯪꯗꯦ ꯑꯗꯨꯗꯤ ꯍꯥꯏꯗꯤ ꯉꯥꯅ
ꯀꯃꯥꯏꯅ ꯑꯗꯨꯃꯁꯨ ꯇꯨꯝꯕ ꯉꯝꯕ꯭ꯔ ꯀꯣ
ꯑꯗꯨꯅꯦ
ꯈꯣꯏꯗꯤ ꯑ ꯅꯨ ꯅꯨꯡꯗꯥꯡ ꯅꯨꯡ ꯅꯨꯡꯗꯥꯡ ꯇꯨꯝꯕꯩ ꯀꯩꯁꯨ ꯇꯨꯝꯅꯤꯡꯕꯁꯨ ꯐꯥꯎꯗꯦꯅꯦ
ꯑꯣ ꯅꯣꯏꯗꯤ ꯉꯁꯤ ꯀꯅꯥꯅ ꯊꯣꯡꯕ꯭ꯔꯣ ꯑꯌꯨꯛꯇ
ꯑꯩ ꯑꯩꯈꯣꯏꯗꯤ ꯑꯩꯈꯣꯏ ꯏꯅꯥꯎꯅꯨꯄꯤꯅ ꯑꯗꯨꯝ ꯊꯣꯡꯉꯦꯗ
ꯑꯣ ꯅꯪꯗꯤ ꯌꯥꯝ ꯐꯩꯅꯦ ꯑꯗꯨꯗꯤ
ꯍꯣꯏ ꯑꯩꯈꯣꯏꯗꯤ ꯆꯥꯛ ꯃꯥꯅ ꯑꯗꯨꯝ ꯊꯣꯡꯕꯅꯤ ꯃꯥ ꯌꯥꯝ ꯍꯥꯏꯕꯅꯤ ꯆꯥꯛ ꯏꯟꯁꯥꯡ ꯊꯣꯡꯕꯗꯤ ꯊꯕꯛ
ꯑꯣ ꯑꯣ ꯃꯅꯥ ꯊꯣꯡ ꯃꯅꯥ ꯊꯣꯡꯕꯗꯨ ꯃꯥ ꯊꯣꯡꯕꯗꯣ ꯅꯣꯡ ꯑꯩ ꯆꯥꯕ ꯂꯥꯛꯄ ꯇꯥꯔꯦꯅꯥ ꯑꯗꯨꯗꯤ ꯍꯧꯔꯗꯤ ꯃꯍꯥꯎ ꯇꯝꯕ ꯂꯥꯛ
ꯑꯗꯨꯅꯦ ꯆꯥꯒꯗꯧꯕꯅꯦ ꯅꯣꯡꯃꯗꯤꯀꯣ
ꯍꯣꯏ ꯑꯩꯈꯣꯏꯁꯨ ꯅꯣꯡꯃꯥ ꯑꯁꯨꯃꯥꯏ ꯇꯧꯁꯤꯔ ꯁꯦꯝꯕꯀꯣ ꯅꯣꯏ ꯅꯣꯏ ꯏꯃꯨꯡꯒ ꯈꯣꯏ ꯏꯃꯨ ꯑꯗꯨꯝ ꯄꯩꯁꯥ ꯈꯤꯇꯪ ꯄꯨꯊꯣꯔ ꯄꯨꯟꯅ ꯆꯥꯁꯤꯅ ꯅꯣꯡꯃꯗꯤ
ꯃꯊꯪꯒꯤꯗꯨꯗ ꯇꯧꯁꯤꯔꯥ ꯑꯗꯨꯗꯤ
ꯌꯥꯏ ꯍꯣꯏ ꯃꯊꯪꯒꯤꯗꯨ ꯇꯧꯁꯦ
ꯍꯣꯏ ꯀꯣ
ꯆꯥꯝ ꯆꯥꯃꯉꯥ ꯆꯃꯉꯥ ꯀꯅꯣ ꯗꯨꯝꯕ
ꯅꯣꯏ ꯈ꯭ꯔ ꯂꯩꯔꯒ ꯈ꯭ꯔ ꯂꯩꯔꯒ ꯌꯨꯝ ꯄꯟꯊꯣꯛꯈ꯭ꯔꯗꯤ ꯎꯕ ꯐꯪꯉꯣꯏꯕ
ꯈꯣꯏꯅꯦ
ꯄꯥꯔꯇꯤ ꯈꯔ ꯇꯧ ꯇꯧꯔꯝꯗ꯭ꯔꯗꯤꯀꯣ
ꯍꯣꯏ
ꯑꯗꯨꯕꯨꯁꯨ ꯀꯅꯥꯅ ꯈꯪꯅꯤ ꯇꯝꯕ ꯉꯝꯗꯦꯅ
ꯑꯦ
ꯇꯨꯃꯤꯟ ꯇꯨꯃꯤꯟꯅ ꯂꯩꯕ ꯃꯤꯅ ꯌꯥꯝ ꯌꯥꯝ ꯇꯧꯔꯛꯑꯦꯗ ꯍꯧꯖꯤꯛꯀꯗꯤ ꯀꯤꯌꯦꯗ
ꯑꯗꯨꯅꯤ ꯑꯩꯈꯣꯏꯊꯨ ꯑꯩꯈꯣꯏꯁꯨ ꯏꯁꯥꯕꯨ ꯊꯥꯖꯗꯦ
ꯑꯣ ꯍꯥꯏꯕ ꯉꯝꯗꯕꯅꯤꯕ
ꯐꯥꯒꯤ ꯇꯧꯅꯤꯗ
ꯍꯥꯏꯕ ꯉꯝꯗꯦ ꯃꯔꯛ ꯃꯔꯛꯗꯤꯀꯣ ꯋꯥꯈꯟ ꯊꯣꯛꯄꯅꯦꯕꯀꯣ
ꯑꯗꯨꯅꯤꯅꯦ
ꯑꯗꯨꯅꯦ ꯇꯝꯕ ꯉꯝꯗ꯭ꯔꯦ ꯆꯥꯛ ꯌꯦꯟꯁꯥꯡ
ꯍꯣꯏꯌꯦ ꯃꯤꯑꯣ ꯍꯣꯏ ꯑꯗꯨꯗꯤ ꯅ ꯅꯣꯏꯅ ꯂꯧꯊꯣꯛꯄ ꯇꯥꯔꯦ ꯅꯣꯏ ꯅꯨꯄꯥꯁꯤꯡꯅ ꯅꯥꯅꯎ ꯅꯨꯄꯤꯒ ꯑꯩꯕꯨ
ꯍꯣꯏ ꯑꯗꯨ ꯆꯞ ꯃꯥꯟꯅꯩꯅꯦ ꯅꯨꯄꯥ ꯈꯣꯏꯅ ꯂꯧꯊꯣꯛ ꯑꯁꯨ ꯅꯨꯄꯤ ꯈꯣꯏꯅ ꯂꯧꯊꯣꯛ ꯑꯁꯨ
ꯍꯣꯏꯌꯦ
ꯅꯣꯏ ꯍꯧꯖꯤꯛꯇꯤ ꯀꯩꯅꯣꯒꯤꯅꯤꯅ ꯑꯗꯨꯝ ꯂꯩꯃꯤꯟꯅꯕꯅꯤꯅ ꯂꯩꯕ ꯂꯩꯕ ꯑꯗꯨꯝ ꯄꯨꯊꯣꯛꯄ ꯇꯥꯔꯦꯅ
ꯍꯣꯏꯗ ꯑꯗꯨꯗꯤ ꯍꯣꯏ ꯍꯣꯏ
ꯀꯌꯥꯃꯨꯛꯁꯨ ꯆꯥꯕ ꯉꯝꯅꯤ ꯅꯠꯇ꯭ꯔꯣ
ꯏꯁ ꯑꯩꯈꯣꯏꯗꯤ ꯌꯥꯝ ꯆꯥꯅꯤꯒ ꯆꯥꯕꯗꯤ
ꯆꯥꯔꯁꯨ ꯁꯥꯗ꯭ꯔꯒ
ꯅꯣꯏꯒꯨ ꯅꯣꯏꯒꯨꯝꯅ ꯈꯤꯇꯪ ꯆꯥꯕꯗꯤ ꯆꯥꯔꯣꯏ ꯑꯈꯣꯏꯗꯤ
ꯆꯥꯗꯦꯍꯦ ꯅꯪ ꯀꯩꯅꯣ ꯌꯥꯝ ꯆꯥꯗꯕꯗꯨꯗꯤ ꯅꯪꯁꯨ
ꯏꯁ ꯌꯥꯝ ꯆꯥꯏꯌꯦꯗ ꯑꯗꯨꯀꯣ
ꯀꯔꯤꯟ ꯍꯣꯏ
ꯑꯩꯈꯣꯏꯅ ꯆꯥꯒꯗꯕꯁꯦ ꯀꯔꯤ ꯀ ꯀꯔꯝꯕ ꯁꯥ ꯆꯥꯁꯦ ꯍꯥꯏꯕꯅꯣ ꯉꯥꯅꯨ ꯑꯣꯏꯅ ꯊꯣꯡꯁꯦ ꯍꯥꯏꯕ꯭ꯔꯥ ꯑꯣꯛꯁꯥ ꯆꯥꯥꯁꯦ ꯍꯥꯏꯕ꯭ꯔꯥ ꯅꯠꯇ꯭ꯔꯒ ꯌꯦꯟ ꯑꯣꯏꯅ ꯇꯧꯁꯦ ꯍꯥꯏꯕ꯭ꯔꯥ
ꯑꯣꯛꯁꯥ ꯑꯣꯏꯅ ꯇꯧꯁꯤꯔꯥ ꯑꯗꯣ
ꯍꯣꯏ ꯌꯥꯏ ꯑꯗꯨ ꯑꯣꯛꯁꯥꯒ ꯌꯦꯟ ꯇꯧꯁꯦ ꯑꯣꯛꯁꯥ ꯉꯥꯛꯇ ꯑꯣꯏꯔꯗꯤ ꯅꯨꯡꯉꯥꯏꯇꯦ ꯌꯥꯏꯅ ꯌꯦꯟ ꯀꯦꯖꯤ ꯑꯃ
ꯑꯗꯨꯅꯦ ꯑꯗꯨ ꯌꯦꯟ ꯀꯦꯖꯤ ꯑꯃꯒꯨꯝꯕ ꯂꯧꯔꯒ ꯑꯣꯛꯁꯥ ꯀꯦꯖꯤ ꯑꯝ ꯑꯗꯨꯝ ꯑꯔꯦꯝꯕꯗꯣ ꯑꯗꯨꯝ ꯂꯧꯔ ꯇꯧꯁꯦ ꯍꯥꯏꯕ꯭ꯔꯥ ꯍꯥꯏꯕꯅꯤ
ꯍꯣꯏ ꯌꯥꯏꯅꯦ ꯑꯗꯣ ꯅꯣꯏ ꯀꯩꯅꯣ ꯑꯥ ꯌꯦꯟ ꯌꯦꯟꯁꯨ ꯌꯣꯟ ꯌꯣꯟ ꯌꯦꯟꯁꯨ ꯌꯣꯟꯂꯤ
ꯆꯝꯐꯨ ꯑꯃ ꯍꯣꯏ ꯑꯗꯨꯝ ꯌꯦꯟꯗꯣ ꯗ꯭ꯔꯥꯏ ꯑꯣꯏꯅ ꯐ꯭ꯔꯥꯏ ꯇꯧꯒꯦꯔꯥ ꯑꯗꯨꯃꯥꯏꯅ ꯇꯧꯔꯒꯀꯣ
ꯍꯣꯏ ꯍꯣꯏ ꯍꯣꯏ
ꯑꯗꯨꯒ ꯆꯝꯐꯨꯠꯒꯨꯝꯃ ꯍꯥꯏꯗꯤ ꯀꯔꯤ ꯕꯤꯟꯁꯀꯨꯝꯕ ꯈꯤꯇꯪ ꯂꯧꯔꯒ ꯑꯗꯨꯝ ꯅꯨꯃꯤꯠꯗꯤꯀꯣ
ꯍꯣꯏꯌꯦ
ꯍꯦꯛ ꯑꯌꯨꯛ ꯑꯌꯨꯛꯀꯤ ꯍꯦꯛ ꯆꯥꯕ ꯂꯩꯈ꯭ꯔꯕ ꯃꯇꯨꯡꯗ ꯑꯗꯨꯝ ꯑꯪ ꯊꯧꯔꯥꯡ ꯇꯧꯕ ꯍꯧꯈ꯭ꯔꯁꯦꯕ ꯂꯩꯕ ꯆꯠꯄ ꯑꯗꯨꯃꯥꯏꯅ ꯇꯧꯕꯗ ꯍꯧꯈ꯭ꯔꯁꯦꯕ
ꯁꯟꯗꯦꯒꯨꯝꯕꯗ ꯇꯧꯔꯗꯤ ꯇꯧꯁꯦꯅꯀꯣ
ꯑꯗꯨꯒꯤꯅꯤ ꯍꯣꯏ ꯁꯟꯗꯦ ꯅꯦꯛꯁ ꯁꯟꯗꯦ ꯇꯧ ꯌꯥꯏꯅ ꯄꯩꯁꯥ ꯐꯪꯉꯗꯤ
ꯑꯣ ꯍꯣꯏ ꯑꯗꯣ ꯍꯣꯏ ꯅꯦꯛꯁ ꯁꯟꯗꯦ ꯑꯣꯏꯅ ꯇꯧꯁꯦꯗ
ꯍꯣꯏ ꯑꯗꯨꯒ ꯍꯦꯛ ꯆꯥꯛ ꯆꯥꯕ ꯂꯣꯏꯔꯒ ꯑꯃꯨꯛ ꯑꯗꯨꯝ ꯀꯩꯅꯣ ꯇꯧꯕ ꯍꯧꯔꯁꯦꯕꯀꯣ ꯑꯌꯨꯛꯀꯤ ꯆꯥꯛ ꯆꯥꯕ ꯂꯣꯏꯔꯒ ꯁꯦꯝ ꯁꯦꯝꯕ ꯍꯧꯕ ꯌꯥꯏꯌꯦꯅ
ꯍꯣꯏ
ꯑꯗꯨꯃꯥꯢ ꯄꯂꯥꯟ ꯇꯧꯁꯦ ꯌꯥꯏꯗ ꯑꯃꯥ ꯍꯦꯛꯇꯥ ꯌꯥꯏꯗ ꯑꯩꯗꯤ ꯑꯩꯗꯤ ꯑꯥ ꯀꯩꯅꯣꯅ ꯄꯝꯃꯦ ꯍꯪꯒꯥꯝꯁꯨ ꯌꯥꯏꯌꯦ ꯍꯣꯏ ꯑꯗꯨꯝꯕꯁꯨ ꯌꯥꯏꯌꯦ
ꯀꯣꯕꯤꯒꯨꯝꯕ ꯁꯨ ꯌꯥꯏꯅ
ꯍꯣꯏ ꯑꯗꯨ ꯐꯖꯅ ꯍꯥꯏꯔꯣ ꯅꯣꯏꯁꯨ ꯐꯖꯅ ꯇꯧꯁꯦ
ꯍꯣꯏ ꯌꯦꯡꯉꯨꯁꯦ ꯑꯁ ꯑꯈꯣꯏ ꯀꯩꯒꯨꯝꯕ ꯑꯣꯛꯁꯥ ꯑꯣꯛꯁꯥꯁꯨ ꯍꯣꯏ ꯌꯧꯍꯟꯅꯤꯡꯉꯦ ꯑꯗꯣ ꯑꯣꯛꯁꯥ ꯌꯥꯎꯍꯟꯕ ꯌꯥꯝ ꯂꯩꯔꯦ ꯑꯦꯟꯁꯥ ꯑꯁ ꯆꯥꯃ ꯂꯤꯁꯤꯡ ꯑꯃꯅ ꯀꯣꯛ ꯌꯥꯔꯅꯤꯗ ꯀꯣ ꯌꯦꯡꯉꯣ ꯑꯣꯛꯁꯥ ꯀꯦ ꯖꯤ ꯑꯃ ꯑꯣꯛꯁꯥ ꯀꯦꯖꯤ ꯑꯃ ꯆꯥꯃꯉꯥ ꯀꯣ
ꯍꯣꯏ
ꯌꯦꯟ ꯀꯦꯖꯤ ꯑꯃ ꯂꯩꯒꯦ ꯍꯥꯏꯗꯤ ꯇꯨ ꯇꯨ ꯐꯤꯐꯇꯤ ꯑꯗꯨꯝ ꯑꯗꯨꯝ ꯀꯩꯅꯣ ꯇꯧꯔꯅꯤꯅ ꯑꯗꯣ ꯑꯔꯦꯝꯕꯗꯣ ꯌꯥꯝ ꯇꯨ ꯍꯟꯗ꯭ꯔꯦꯠ ꯐꯤꯇꯤ ꯑꯗꯨꯃ ꯑꯔꯦꯝꯕꯗꯣ ꯆꯝꯐꯨꯠꯒꯨꯝꯕ ꯊꯥꯎꯒꯨꯝꯕ ꯀꯩꯀꯥ ꯑꯗꯨꯝ ꯂꯧꯕ ꯌꯥꯕ ꯂꯧꯔꯦꯒꯣ
ꯍꯣꯏ ꯍꯣꯏ ꯆꯞ ꯆꯔꯦꯗ
ꯍꯣꯏ
ꯆꯝꯉꯥ ꯆꯝꯉꯥꯒꯨꯝꯕ ꯄꯨꯊꯣꯔꯒ ꯀꯣ
ꯍꯣꯏ
ꯌꯥꯝ ꯆꯥꯔꯁꯨ ꯆꯥꯕ ꯉꯝꯁꯨ ꯉꯝꯂꯣꯏ
ꯑꯗꯨꯅꯦ ꯌꯥꯝ ꯆꯥꯒꯦꯁꯨ ꯌꯥꯝ ꯆꯥꯕ ꯉꯝꯃꯣꯏ ꯍꯣꯏ ꯏꯁ ꯌꯦꯟꯁꯥ ꯀꯦꯖꯤ ꯑꯃ ꯑꯣꯛꯁꯥ ꯀꯦꯖꯤ ꯑꯃ ꯆꯞ ꯆꯥꯔꯦ
ꯍꯣꯏ ꯃꯥꯅꯦ ꯃꯥꯅꯦ ꯅꯪ ꯑꯗꯨ ꯅꯨꯃꯤꯠꯇꯗꯤ ꯅꯪꯅ ꯊꯣꯡꯕ ꯇꯥꯔꯦꯅ
ꯊꯣꯡꯕꯤꯒꯦ ꯑꯩꯅ ꯊꯣꯡꯕꯤꯒꯦ
ꯑꯃꯇ ꯆꯥꯁꯨ ꯆꯥꯗ꯭ꯔꯤꯕꯅꯤꯅ
ꯍꯣꯏ ꯊꯣꯡ ꯊꯣꯡꯕꯗ ꯍꯥꯎ ꯍꯥꯎ
ꯅꯪꯅ ꯑꯃ ꯑꯩꯒꯤ ꯑꯃ ꯑꯩꯒꯤ ꯅꯨꯄꯤꯅ ꯑꯃ ꯑꯗꯨꯃꯥꯏꯟ ꯊꯣꯡꯕ ꯎꯝ
ꯊꯣꯡꯕꯤꯒꯦ ꯢꯕꯥꯟꯅꯤꯅ ꯊꯣꯡꯕꯤꯒꯦ
ꯍꯣꯏ ꯑꯗꯨꯅꯤ ꯑꯈꯣꯏꯒꯤ ꯑꯈꯣꯏꯅ ꯊꯣꯡꯕꯗꯨ ꯑꯗꯨꯝ ꯆꯥꯔ ꯂꯩꯒꯗꯕꯅꯤꯕ ꯅꯣꯢ
ꯈꯣꯏꯕ ꯑꯗꯨꯅꯤꯕ
ꯌꯨꯝ ꯄꯥꯟꯈ꯭ꯔꯁꯨ ꯀꯗꯥꯏ ꯀꯗꯥꯏ ꯆꯠꯂꯁꯨ ꯑꯗꯨꯝ ꯂꯥꯛꯀꯗꯧꯕ ꯖꯥꯠꯅꯤꯀꯣ
ꯀꯗꯥꯏꯗ
ꯑꯗꯨ ꯑꯈꯣꯏꯗ ꯑꯈꯣꯏ ꯌꯨꯝꯗ ꯑꯗꯨꯝ ꯂꯥꯀꯅꯦ ꯅꯣꯏꯗꯤ ꯅꯣꯏꯒꯤ ꯅꯣꯏ ꯌꯨꯝ ꯄꯜꯂꯁꯨ ꯌꯨꯝ ꯑꯥꯗꯗꯤ ꯀꯩꯁꯨ ꯂꯩꯕ ꯉꯝꯔꯣꯏ
ꯅꯣꯏꯗꯤ ꯑꯈꯣꯏꯅ ꯊꯣꯡꯕꯗꯣ ꯆꯥꯕ ꯐꯪꯉꯔꯣꯏꯕꯀꯣ
ꯃꯥꯅꯦ
ꯐꯪꯉꯁꯨ ꯑꯃꯔꯛ ꯑꯅꯤꯔꯛ ꯉꯥꯛꯇꯅꯦꯕ
ꯑꯈꯣꯏꯗ ꯂꯥꯛꯄ ꯀꯥꯟꯗ ꯑꯈꯣꯏꯅ ꯑꯗꯨꯝ ꯊꯣꯡꯔꯒ ꯄꯤꯖꯕ ꯈꯛꯇ ꯉꯥꯏꯔꯦꯅꯦ
ꯍꯣꯏ ꯑꯗꯨꯅꯦ
ꯑꯗꯨꯅ ꯍꯧꯖꯤꯛ ꯆꯥꯍꯧꯗ꯭ꯔꯗꯤ ꯃꯇꯝꯗꯤ ꯇꯝꯕ ꯉꯝꯗꯦ ꯅꯣꯏꯁꯨ ꯅꯣꯏ ꯅꯣꯏ ꯅꯥꯁꯥꯟꯅꯁꯨ ꯑꯗꯨꯝ ꯊꯥꯖꯗꯦ ꯍꯥꯏꯅ ꯍꯥꯏꯔꯦ
ꯑꯗꯨꯗꯤ ꯐꯥꯒꯤꯅꯤꯗ
ꯈꯔ ꯊꯨꯅ ꯇꯧꯗ꯭ꯔꯗꯤ ꯎꯁꯨ ꯎꯒꯗꯧ ꯃꯥꯟꯗꯦꯅꯦ ꯎ ꯍꯣꯏ ꯅꯣꯏꯅ ꯊꯣꯡꯕ ꯆꯥꯕꯒꯨꯝꯕꯗꯤ ꯈꯟ ꯇꯥꯏꯌꯦ ꯑꯃꯨꯛ ꯎꯁꯨ ꯎꯗꯧ ꯃꯥꯟꯗꯦ ꯎꯕ ꯐꯪꯗꯧ ꯃꯥꯟꯗꯦ
ꯑꯗꯨꯅꯤꯅꯦ
ꯑꯥ ꯈꯔ ꯂꯝ ꯂꯛ ꯑꯥ ꯂꯝ ꯂꯥꯛꯄꯗ ꯆꯠꯈ꯭ꯔꯗꯤ ꯑꯈꯣꯏꯗꯤ ꯑꯃꯨꯠ ꯆꯠꯄ ꯉꯝꯔꯣꯏ ꯅꯠꯇ꯭ꯔꯣ
ꯆꯨꯝꯃꯦ ꯆꯨꯝꯃꯦ ꯆꯨꯝꯃꯦ
ꯅ ꯁꯤ ꯑꯈꯣꯏ ꯁꯤ ꯃꯅꯤꯄꯨꯔꯒꯨꯝꯕꯗ ꯑꯣꯏꯔꯗꯤ ꯑꯗꯨꯝ ꯀꯣꯏ ꯅꯣꯡ ꯐꯥꯗꯣꯛꯁꯨ ꯑꯗꯨꯝ ꯀꯣꯢꯕ ꯂꯥꯛꯄ ꯀꯩꯁꯨ ꯀꯥꯏꯗꯦ ꯑꯗꯨꯕꯨ ꯑꯥꯗ ꯆꯠꯈ꯭ꯔꯗꯤ ꯑꯃꯨꯛ ꯂꯣꯏꯔꯦ
ꯏꯁ ꯀꯥ ꯗꯥꯏ ꯀꯗꯥꯏ ꯆꯠꯀꯦꯔꯅꯦ ꯑꯈꯣꯢꯗꯤ
ꯑꯗꯨ ꯑꯥ ꯇꯥꯃꯤꯜꯅꯥꯗꯨꯒꯨꯝꯕ ꯄꯨꯅꯦ
ꯍꯣꯏ ꯍꯣꯏꯅꯦ ꯆꯨꯝꯃꯦ ꯑꯁꯦꯡꯕꯅꯦ ꯍꯥꯏꯗꯤ ꯇꯝꯕ ꯌꯥꯗꯦ ꯇꯝꯕ ꯉꯝꯗꯦꯕꯀꯣ
ꯏꯖ꯭ꯔꯦꯜꯒꯨꯝꯕꯗ ꯆꯠꯈ꯭ꯔꯗꯤ ꯂꯣꯏꯔꯦꯍꯦ
ꯍꯣꯏꯅꯦ ꯆꯨꯝꯃꯦꯅꯦ ꯅꯪꯅ ꯍꯥꯏꯕꯗꯣ
ꯇꯝꯕ ꯉꯝꯗꯦ ꯑꯗꯨ ꯑꯗꯨꯒꯤꯅꯤ ꯀꯔꯤ ꯌꯥꯝ ꯌꯥꯝ ꯗ꯭ꯔꯁꯨ ꯌꯥꯝꯗ꯭ꯔꯁꯨ ꯑꯗꯨꯝ ꯆꯥꯃꯤꯟꯅꯒꯗꯕꯅꯤꯍꯦ
ꯍꯣꯏ ꯑꯗꯨꯅꯦ ꯑꯗꯨꯝꯃ ꯋꯥꯈꯜ ꯂꯩꯔꯗꯤ ꯑꯁꯨꯃꯥꯏꯟ ꯆꯥ ꯆꯥꯃꯤꯟꯅꯒꯗꯧꯕ ꯑꯗꯨꯝ ꯊꯧꯔꯥꯡ ꯇꯧꯕꯗꯣ ꯅꯨꯡꯉꯥꯏꯌꯦꯕꯀꯣ ꯑꯁꯨꯃꯥꯏꯟ ꯈꯟꯅꯕꯗꯣ ꯁꯨꯃꯥꯏꯟ ꯇꯧꯁꯦ ꯇꯧꯁꯦꯅ ꯍꯥꯏꯕꯗꯣ ꯎꯝ ꯍꯣꯏ
ꯈꯣꯏꯗꯤ ꯅꯣꯏꯕꯨ ꯑꯗꯨꯝ ꯑꯉꯥꯡꯅꯦ ꯍꯥꯏꯅ ꯈꯟꯅꯔꯦ ꯑꯗꯣ ꯅꯣꯏ ꯋꯥꯈꯜ ꯑꯥ ꯌꯧꯔꯝꯃꯦꯅ
ꯑꯗꯨꯅꯦ
ꯍꯧꯖꯤꯛꯀꯥꯟꯒꯤ ꯑꯉꯥꯡꯁꯤ ꯁꯨ ꯝꯑꯉꯥꯡꯁꯤꯡꯕꯨꯁꯨ ꯇꯝꯕ ꯉꯝꯗ꯭ꯔꯦꯗꯀꯣ
ꯍꯣꯏꯗ ꯑꯩꯈꯣꯏꯗꯤ ꯅꯠꯇꯦ ꯑꯗꯨꯕꯨ ꯃꯤ ꯈꯔꯗꯤ ꯑꯗꯨꯃꯥꯏꯟ ꯂꯩꯌꯦꯕꯀꯣ ꯑꯉꯥꯡꯅꯦꯅ ꯈꯟꯕ ꯀꯥꯟꯗ ꯑꯗꯨꯝ ꯌꯨꯝ ꯄꯥꯟꯊꯣꯛꯄꯗꯣ
ꯍꯣꯏꯅꯦ ꯅꯨꯄꯥ ꯈꯣꯏꯗꯤ ꯍꯣꯏ ꯈꯔ ꯐꯩꯌꯦ ꯅꯨ ꯄꯤꯍꯣꯏꯗꯤ ꯑꯉꯛꯄ ꯑꯉꯛꯄ ꯇꯧ ꯌꯥꯝ ꯇꯧꯊꯣꯛꯑꯦꯅꯦ
ꯍꯣꯏꯗ ꯅꯨꯄꯥ ꯑꯣꯏꯔꯗꯤ ꯑꯈꯣꯏ ꯂꯦꯡꯒꯥ ꯑꯣꯏꯔꯗꯤ ꯍꯥꯏꯗꯤ ꯍꯧꯖꯤꯛ ꯈꯨꯗꯛꯇ ꯂꯨꯍꯣꯡꯕ ꯀꯩꯅꯣ ꯑꯦꯗ ꯇꯧꯈꯤꯔꯣꯏꯕꯀꯣ
ꯑꯉꯥꯡ
ꯌꯥꯝ ꯇꯧ ꯇꯧ ꯇꯧꯔꯁꯨ ꯌꯥꯝ ꯇꯧꯒꯥꯟꯗꯕꯗꯣ ꯑꯩꯈꯣꯏ ꯅꯨꯄꯤꯒꯨꯝꯅ
ꯅꯨꯄꯥꯗꯤ ꯑꯥ ꯅꯨꯄꯤꯗꯤ ꯃꯇꯝ ꯆꯥꯕ꯭ꯔꯥ ꯆꯥꯗꯕ꯭ꯔꯥ ꯈꯪꯗꯦ ꯑꯗꯨꯝ ꯑꯗꯨꯗꯤ ꯑꯗꯨꯗꯤ ꯃꯣꯏꯁꯨ ꯄꯪꯕꯒꯤꯅꯤꯗ ꯅꯠꯇ꯭ꯔꯣ
ꯑꯗꯨ ꯈꯪꯗꯦ ꯅꯨꯄꯤꯒꯤ ꯊꯝꯃꯣꯏꯗꯤ ꯌꯥꯝꯅꯁꯨ ꯀꯩꯅꯣ ꯇꯧꯋꯦ ꯍꯥꯏꯌꯦꯅꯦ
ꯁꯣꯐ ꯇꯧꯋꯦꯕ
ꯅꯨꯃꯤꯠ ꯑꯃꯗꯒꯤ ꯑꯗꯨꯝ ꯍꯣꯡꯕ ꯌꯥꯕ ꯍꯣꯏ ꯑꯗꯨꯃꯥꯏꯅ ꯇꯧꯕꯁꯨ ꯉꯝꯃꯦ ꯍꯥꯏꯌꯦꯅꯦ